ꯕꯥꯥꯏꯅ ꯅꯣꯛ
ꯈꯪꯗꯦ ꯂꯨꯄꯥ ꯆꯅꯤ ꯑꯗꯨꯃꯥꯏꯅ ꯍꯥꯏꯗꯤ ꯈꯨꯃꯟ ꯂꯝꯄꯥꯛꯇꯩꯅ ꯈꯨꯔꯥꯏꯐꯧ ꯆꯠꯄꯗꯣ
ꯑꯥ ꯑꯥ
ꯃ
ꯑꯗꯨꯕꯨꯗꯤ ꯑꯃꯨꯛ ꯑꯃꯨꯛꯄꯨꯗꯤ ꯌꯥꯎꯔꯛꯄꯅꯦ ꯍꯥꯏꯗꯤ ꯑ ꯑꯣꯇꯣ ꯐꯥꯔꯒ ꯆꯠꯈꯤꯕꯅ ꯍꯦꯟꯅ ꯇꯣꯡꯖꯕꯒꯨꯝꯕ
ꯎꯝ
ꯑꯗꯒꯤ ꯍꯥꯏꯗꯤ ꯑꯗꯨꯒꯤꯗ ꯑꯣꯇꯣ ꯇꯣꯝꯕꯗ ꯂꯨꯄꯥ ꯁꯤꯛꯁꯇꯤ ꯂꯧꯕ ꯄꯣꯠꯇꯣ ꯑꯣ ꯇꯣ ꯑꯃꯥꯏꯥꯡ ꯉꯔꯀꯥꯟꯗ ꯂꯨꯄꯥ ꯀꯨꯟꯊ꯭ꯔꯥ ꯈꯛꯀ ꯍꯥꯏꯔꯛꯄꯒ ꯌꯥꯎꯋꯦꯕ
ꯎꯝ
ꯃꯥꯒꯤ ꯀꯩꯅꯣꯗꯣ ꯑꯔꯥꯞ ꯑꯔꯥꯞꯄꯒꯤ ꯇꯨꯡ ꯏꯜꯂꯛꯄ ꯣ ꯑꯗꯨꯒ ꯀꯩꯅꯣꯒꯤ ꯃꯇꯨꯡꯁꯨ ꯃ ꯃꯥꯜꯂꯦ
ꯃꯣꯏꯒꯤ ꯊꯧꯔꯛꯄꯒꯤ ꯃꯐꯝꯗꯒꯤ ꯂꯧꯗꯣꯏꯔꯕ
ꯑꯥ ꯑꯗꯨꯒ ꯀꯩꯅꯣꯗꯣ ꯃꯣꯏꯒꯤ ꯊꯧꯔꯛꯄ ꯅꯠꯇꯦ ꯑꯩꯈꯣꯏꯒꯤ ꯇꯣꯡꯕꯗꯣ ꯑꯗꯨꯗꯩ ꯂꯧꯧꯗꯣꯏꯅꯦꯕ ꯑꯗꯨꯗ ꯃꯣꯏ ꯄꯨꯡ ꯄꯨꯡꯒꯤꯁꯨ ꯄꯩꯁꯥ ꯈꯔ ꯈꯦꯠꯅꯕꯅꯦ ꯇꯔꯥ
ꯅꯪ ꯁꯣꯔ ꯉꯥꯛꯇ ꯉꯥꯡꯉꯗ ꯁꯨꯔ ꯁꯨ ꯁ ꯇ
ꯌꯥꯔꯕ
ꯌꯥ
ꯗꯤꯃꯥꯟ ꯌꯥꯝꯅ ꯂꯩꯕ ꯄꯨꯡꯗꯣ
ꯑ ꯁꯧꯋꯦ ꯔꯖꯨ
ꯗꯤꯃꯥꯟ ꯌꯥꯝꯅ ꯂꯩꯕ ꯄꯨꯡꯗꯣ
ꯎꯝ
ꯑꯗꯨꯗꯗꯤ ꯃꯣꯏꯗꯣ ꯄꯤꯁꯥꯗꯨ ꯈꯔ ꯍꯦꯟꯒꯠꯄ ꯃꯥꯜꯂꯦꯕ ꯗꯤꯃꯥꯟ ꯌꯥꯝ ꯂꯩꯌꯦꯅ ꯑꯗꯨꯅ ꯄꯨꯡ ꯄꯨꯡꯗꯁꯨ ꯁꯨ ꯄꯩꯁꯥ ꯈꯔ ꯈꯔ ꯑꯗꯨꯝ ꯈꯦꯠꯅꯕ ꯌꯥꯎꯋꯦꯕ
ꯎꯝ ꯔꯇꯦ ꯁꯤꯁꯤ ꯊꯣꯂꯒ ꯍꯥꯏ
ꯎꯝ
ꯑꯩꯗꯤ ꯑꯩꯅ ꯍꯥꯟꯈꯤꯕ꯭ꯔꯥ ꯈꯟꯕꯅꯦꯕ ꯑꯗꯨ ꯍꯣꯏ ꯑꯩꯅ ꯇꯔꯥꯗ ꯍꯥꯟꯅ ꯀꯛꯈꯤꯗꯅ
ꯍꯣꯏ ꯍꯣꯏ
ꯟꯗ ꯃꯥꯅ ꯍꯥꯟꯅ ꯃꯥꯅ ꯑꯃꯨꯛ ꯇꯔꯥ ꯇꯔꯨꯛ ꯑꯩꯅ ꯑꯃꯨꯛ ꯇꯔꯥꯅꯤꯄꯥꯜ
ꯅꯃꯤꯒꯤꯅꯤ
ꯎꯝ ꯃꯅꯥꯎ ꯑꯗꯨꯝ ꯊꯦꯡꯅ ꯍꯥꯏꯅꯠꯇ ꯖꯨꯂꯥꯏꯗ
ꯃꯅꯥꯎꯗꯤ ꯑꯧ ꯃꯊꯪ ꯊꯥꯗ
ꯎꯝ
ꯃꯣꯏ ꯀꯅꯣꯒꯤ ꯌꯨꯝꯅꯥꯝꯒꯤ ꯂꯨꯍꯣꯡꯕꯗꯣ
ꯀꯅꯥꯥ
ꯑꯁ ꯀꯩꯣꯗꯣꯍꯦ ꯉꯁꯥ ꯐꯪꯂꯤꯗꯧꯕꯗꯣ ꯆꯥꯏꯊꯕ ꯑꯣꯏꯒꯗꯨꯨ
ꯑꯣ ꯌꯅ ꯃꯣꯏ ꯅꯝꯗꯣ
ꯝꯅ
ꯍꯝ
ꯅꯪ ꯀꯩꯗꯤꯡ ꯀꯅ
ꯊꯃ ꯈꯜꯂꯤꯕ
ꯀꯩ
ꯈꯪꯗꯦ ꯑꯩ ꯌꯨꯝꯅꯥꯛ ꯈꯪꯗꯦ ꯃꯣꯏ ꯀꯩ ꯌꯨꯝꯅꯥ ꯑꯣꯏꯌꯦ ꯑꯗꯨꯣ
ꯑꯁ ꯐꯔꯦ ꯑꯗꯨꯅꯦ ꯌꯨꯝꯅꯥꯝꯅꯦ ꯌꯨꯝꯅꯥꯝ ꯍꯣꯡꯗꯨ ꯅꯁꯨ ꯅꯪ ꯑ ꯃꯥꯔꯦ
ꯑꯝ
ꯍ ꯀꯗ ꯃ ꯈꯪꯈꯤ ꯇꯔꯣꯛ ꯈꯪꯗ ꯈꯪꯗꯦ ꯀꯧꯔꯛꯇꯧꯗꯤ ꯃꯥꯜꯂꯦ ꯍꯥꯏꯗꯤ ꯃꯃꯥꯡꯉꯅꯁꯨ ꯃꯣꯏꯅ ꯀꯧꯔꯛꯑꯒ ꯃꯅꯥꯎꯄꯥꯒꯤꯅ ꯍꯣꯡꯕꯗ ꯀꯧꯔꯛꯑꯒ ꯑꯩꯈꯣꯏ ꯀꯌꯥꯝ ꯆꯠꯈꯤꯗꯕꯅꯦꯕ
ꯑꯥ
ꯁꯪꯗꯦ ꯈꯣꯠꯇꯦ ꯇꯧꯅꯕ
ꯍꯣꯏ ꯑꯗꯨꯕꯨꯗꯤ ꯎꯝ ꯆꯠꯂꯒꯕꯨꯗꯤ ꯆꯠꯃꯤꯟꯅ ꯌꯥꯏ
ꯍꯣꯏ ꯑꯩ ꯆꯥꯛꯀꯧꯕꯗꯤ ꯆꯠꯂꯦꯕꯀꯣ
ꯑꯝ
ꯑꯗꯨꯒ ꯆꯥꯛꯀꯧꯕ ꯆꯠꯂꯦ ꯑꯗꯨꯒ ꯑꯗꯨꯗꯁꯨ ꯍꯥꯏꯔꯛꯑꯦꯕ ꯃꯣꯏꯅ ꯅꯣꯏ ꯀꯅꯥꯝ ꯂꯥꯛꯇꯦ ꯈꯣꯠꯇꯦ ꯂꯥꯛꯑꯣ ꯍꯥꯏꯔꯒꯅ ꯍꯥꯏꯔꯛꯑꯦꯕ
ꯑꯝ
ꯑꯗꯣ ꯍꯟꯗꯛ ꯅꯨꯄꯤ ꯃꯌꯨꯝꯗꯗꯤ ꯀꯩꯁꯨ ꯇꯧꯅꯤꯡꯉꯥꯏ ꯂꯩꯔꯝꯃꯣꯏꯗꯣ ꯍꯥꯏꯗꯤ
ꯁꯨꯝ
ꯀꯦꯕꯒ ꯆꯥꯕꯒ ꯇꯧꯗꯣ ꯑꯣꯏꯔꯝꯅꯤ ꯑꯗꯨꯅ ꯑꯗꯨꯅ ꯌꯥꯎꯗꯤ ꯌꯥꯎꯅꯤꯡꯌꯦ
ꯍꯒꯤꯄꯣꯠꯇ
ꯑꯗꯨ ꯂꯥꯏꯏꯁꯦ ꯌꯥꯎꯗꯤ ꯌꯥꯎꯅꯤꯡꯉꯦꯕ ꯅꯨꯡꯉꯥꯏꯇꯧ ꯃꯥꯜꯂꯦ
ꯎ ꯍꯩꯖꯤꯝꯄꯇ ꯅꯨꯡꯉꯥꯏ ꯗꯧ ꯝꯂꯤ
ꯃꯣꯏ ꯑꯗꯣ ꯃꯣꯏꯗꯤ ꯅꯨꯄꯥ ꯃꯌꯨꯝꯅ ꯄꯩꯁꯥ ꯄꯥꯏꯕ ꯅꯠꯇꯕꯅꯤꯅ ꯅꯨꯄꯤ ꯃꯌꯨꯝꯅ ꯄꯥꯏꯕꯅꯤꯅ
ꯍꯣꯏ
ꯈꯪꯗꯦ ꯑꯃꯨꯛꯁꯨ ꯈꯟꯗꯦ ꯐꯖꯒꯗ꯭ꯔꯥ ꯒꯥꯏꯟꯒ
ꯃꯥ ꯀꯥꯏ ꯊꯦꯪꯅꯔꯨꯏ ꯖꯠꯅꯣ
ꯍꯥ
ꯀꯥꯏ ꯊꯦꯡꯅꯔꯨꯏꯖꯅꯣ
ꯃꯣꯏꯗꯤ ꯂꯩꯀꯥꯏ ꯃꯁꯦꯅꯤ ꯍꯥꯏ
ꯑꯌꯥ
ꯂꯩꯀꯥꯏ ꯃꯁꯦꯜ ꯍꯥꯏꯕꯗꯤ ꯑꯗꯨꯝ ꯀꯩꯊꯦꯜꯗ ꯊꯣꯛꯄꯗꯒ ꯊꯦꯡꯅꯔꯝꯃꯅꯤꯅ ꯑꯗꯨꯅ ꯅꯩ ꯍꯥꯏꯕ ꯂꯩꯀꯥꯏ ꯊꯪꯅꯕꯗꯩꯩ ꯅꯨꯄꯥꯅ ꯍꯜꯂꯝꯗꯧ ꯃꯥꯜꯂꯦ ꯂꯩ ꯂꯩꯀꯥꯏ ꯑꯃꯁꯦꯅ ꯊꯪꯅꯕꯗꯨꯅꯦꯕ ꯑꯗꯨ ꯅꯨꯄꯥꯗꯨꯁꯨ ꯑꯗꯨꯝ ꯐꯩꯗꯤ ꯍꯥꯏ ꯑꯗꯨꯒ ꯏꯂꯦꯛꯇ꯭ꯔꯤꯛꯀꯤ ꯀꯩꯀꯥ ꯁꯦꯝꯕꯅꯦ ꯍꯥꯏꯌꯦꯕ ꯍꯥꯏꯗꯤ ꯄꯣ ꯆꯩ ꯁꯦꯝꯕꯥꯗꯨ
ꯑꯥ ꯑꯗꯣ ꯍꯥꯏꯗꯤ ꯆꯥꯗꯕꯣꯏ ꯀꯩꯀꯥꯗ ꯍꯣꯡ ꯑꯗꯩ ꯃꯥ ꯍꯜꯛꯑꯒ ꯍꯣꯡꯗꯦꯗ꯭ꯅ
ꯑ ꯑꯗꯨꯅꯦ ꯍꯥꯏꯁ ꯑꯗꯨ ꯇꯥꯖꯕꯒꯤꯅ ꯀꯩꯀꯥ ꯊꯤꯔ ꯂꯩꯔꯦ ꯑꯗꯨꯒ ꯃꯥꯅ ꯃꯣꯕꯥꯏꯜ ꯊꯣꯛꯍꯟꯗꯕ ꯃꯥꯅ ꯍꯟꯗꯣꯛꯈ꯭ꯔꯦ
ꯑꯗꯨꯅꯦ ꯍꯥꯏꯁꯤ ꯃꯧ ꯆꯥꯗꯤ ꯑꯃꯣꯛ ꯍꯣꯡꯒꯤꯗꯔꯣ ꯑꯃꯨꯛ
ꯈꯪꯗꯦ ꯃꯥꯏ ꯊꯤꯅꯔꯤꯕ꯭ꯔꯥ ꯈꯪꯗꯦ ꯃꯥꯏ ꯄꯥꯎ ꯑꯃ ꯇꯥꯗ꯭ꯔꯥ
ꯍꯣꯏ ꯑꯗꯨ ꯑꯩꯁꯨꯅꯦ ꯇꯜꯂꯤꯉꯣ ꯑꯩ ꯍꯣꯡꯉꯔꯣꯏꯅ ꯂꯩꯖꯔꯒ ꯐꯣꯔꯇꯤꯗ ꯉꯣ ꯅꯝꯗꯅ ꯐꯣꯔꯇꯤ ꯐꯥꯏꯐꯇ ꯈꯣꯡꯍꯜꯂꯦ ꯇꯜꯂꯦ ꯑꯩꯁꯨ ꯉꯝꯃꯣꯏ
ꯑꯗꯨꯗ ꯍꯥꯏꯁꯦ ꯇꯥꯜꯂꯦ ꯑꯗꯨꯒꯤ ꯃꯃꯥꯡꯗ ꯇꯦꯛ ꯇꯦꯛ ꯂꯥꯎꯔꯤ ꯀꯥꯟꯗ ꯍꯣꯡꯒꯤꯕꯅꯗꯤ ꯐꯩ
ꯇꯦꯛ ꯇꯦꯛ ꯂꯥꯎꯔꯤꯀꯥꯟ ꯊꯤꯕꯅ ꯐꯩꯌꯦꯕ ꯑꯗꯨ ꯍꯣꯡꯉꯔꯣꯏ ꯍꯥꯏꯔꯒꯅ ꯑꯃꯨꯛ ꯁꯤꯕꯨꯛ ꯍꯣꯡꯗꯕꯤꯗ ꯑꯗꯨꯝ ꯍꯣꯡꯍꯟ ꯗꯕꯤꯗ ꯑꯗꯨꯝ ꯊꯤꯗꯕꯤꯗꯀꯣ ꯑꯗꯨꯝ ꯇꯣꯛꯑꯕꯀꯣ
ꯑꯩ ꯑꯩꯁꯨ ꯊꯥꯔꯇꯤ ꯎꯝ ꯀꯨꯟꯊ꯭ꯔꯥ ꯃꯥꯊꯣꯏ ꯐꯥꯎꯕ ꯌꯥ ꯀꯨꯟꯊ꯭ꯔꯥ ꯃꯥꯊꯣꯏ ꯐꯥꯎꯕꯗꯤ ꯌꯥꯗꯦ ꯍꯥꯏꯕꯅꯤꯅ ꯀꯨꯟꯊ꯭ꯔꯥꯅꯤꯊꯣꯏ ꯍꯦꯛ ꯌꯩꯕ ꯍꯣꯡꯉꯛ ꯑꯗꯕꯅꯦ
ꯎꯝ
ꯏꯕꯥꯅꯤ ꯍꯀꯥꯝꯖꯦ ꯍꯥꯥ
ꯊꯦꯡ ꯉꯦꯉꯣ ꯀꯩꯁꯥꯝꯊꯣꯡꯗꯩ ꯑꯩꯈꯣꯏ ꯂꯣꯏꯅ
ꯊꯦꯡꯉꯦ ꯑꯗꯣ ꯎꯄꯥꯏ ꯂꯩꯇꯦ ꯐꯕ ꯍꯥꯏꯁꯦ ꯀꯩꯅꯣꯗꯗꯤ ꯐꯔꯝꯃꯣꯏ ꯕꯥꯏꯑꯣꯂꯣꯖꯤꯛ
ꯍꯣꯏ ꯍꯣꯏ ꯑꯗꯨꯒꯤꯗꯗꯤ ꯐꯠꯇꯦꯕꯀꯣ ꯑꯗꯨꯏꯁꯨ ꯎꯝ ꯀꯔꯤ ꯈꯣꯏꯗꯣ ꯒ꯭ꯌꯥꯟ ꯇꯥꯔꯅꯦ ꯃꯁꯥꯅ ꯍꯥꯏꯗꯤ ꯒ꯭ꯌꯥꯟ ꯇꯥꯕ ꯍꯥꯏꯁꯦ ꯄꯩꯁꯥ ꯅꯨꯡ ꯁꯥꯒꯦꯗ ꯁꯦꯠꯇꯜꯗꯤ ꯈꯔ ꯇꯧꯔꯅꯤꯗꯅ
ꯑꯩꯈꯣꯏ ꯅꯦꯅꯦ ꯑꯃ ꯍꯧꯖꯤꯛ ꯃꯥ ꯑꯗꯨꯖꯨ ꯊꯦꯡꯅ ꯍꯣꯡꯕꯅꯦꯕ
ꯎꯝ
ꯀꯨꯟꯊ꯭ꯔꯥ ꯍꯦꯜꯂꯒ ꯃꯣꯏꯔꯥꯡ ꯂꯣꯝꯒꯤ ꯅꯦꯅꯦꯗꯣ ꯑꯗꯣ ꯃꯥꯗꯣ ꯀꯩꯅꯣ ꯇꯧꯗ꯭ꯔꯦꯕ ꯍꯥꯏꯗꯤ ꯃꯣꯏ ꯕꯤ ꯑꯦꯐ ꯇꯧꯕꯒꯤ ꯍꯟꯗꯛ ꯀ ꯑꯍꯨꯝꯂꯛ ꯁꯨꯗꯣꯏ ꯑꯣꯏꯔꯝꯒꯅꯤ ꯌꯥꯗ꯭ꯔꯕ ꯑꯗꯣ ꯍꯟꯗꯛ ꯑꯍꯨꯝꯂꯛ ꯁꯨꯗꯣꯏꯔꯅꯤ ꯂꯥꯁꯇ ꯇ꯭ꯔꯥꯏꯅꯦ ꯍꯥꯏꯌꯦꯕ ꯍꯟꯗꯛ ꯍꯟꯗꯛ ꯊꯥ ꯆꯪꯅꯤ ꯍꯥꯏꯌꯦꯕ
ꯎꯝ
ꯑꯗꯨꯗ ꯌꯥꯗ꯭ꯔꯗꯤ ꯌꯥꯗ꯭ꯔꯦ ꯑꯗꯨꯝ
ꯅꯨꯡꯉꯥꯏꯇꯦ ꯑꯗꯣ ꯑꯩꯗꯤ ꯑꯗꯨꯝ ꯌꯥꯔꯔꯣꯏꯌꯦ
ꯑ ꯋꯥꯗ
ꯍꯥꯏꯗꯦ ꯏꯔꯦ ꯌꯥꯔ ꯍꯉꯗꯤ ꯌꯦꯅ
ꯑꯥ
ꯃꯔꯨꯝꯗꯣ ꯂꯧꯊꯣꯛꯑꯒ ꯐ꯭ꯔꯤꯖꯇ ꯍꯧꯔꯁꯦ
ꯑꯗꯨꯅꯦ ꯑꯗꯨꯅꯦ ꯑꯩꯁꯨ ꯈꯜꯗꯅꯦ ꯎꯝ
ꯀ ꯆꯗ ꯑꯩ ꯑ
ꯍꯀꯥꯝꯅ ꯁꯤꯔꯦ
ꯎ ꯑꯩꯅ ꯍꯥꯟꯅ ꯑꯃ ꯀꯩꯅꯣꯝ ꯊꯦꯡꯅꯩꯌꯦꯕꯀꯣ
ꯎꯝ
ꯑꯗꯨ ꯀꯤꯔꯦ ꯑꯅ ꯄ꯭ꯂꯥꯁꯁ ꯑꯦꯟ ꯇꯣꯡꯕ
ꯑꯥ
ꯊꯣꯛꯄꯗꯣ ꯀꯃꯥꯏꯅ ꯇꯧ ꯇꯣꯏꯔꯤ ꯈꯪꯕ꯭ꯔ
ꯌꯥꯔꯦ
ꯈꯪꯕ
ꯈꯪꯒꯦ ꯌꯥꯔꯦ
ꯑꯩ ꯍꯥꯟꯅ ꯈꯪꯗꯦꯕꯀꯣ ꯑꯗꯨꯒ ꯏꯃꯥꯃꯦꯅ ꯊꯔꯛꯄꯣ ꯑꯗꯨꯒ ꯃꯥꯗ ꯑꯩꯅ ꯆꯦꯆꯦꯗ ꯆꯪꯕꯒꯤ ꯑꯩꯅ ꯍꯪꯕ ꯁꯨꯃꯥꯏꯅ ꯃꯥꯅ ꯎ ꯎ ꯎꯔꯤ ꯎꯔꯣ ꯃꯥꯦ ꯃꯥꯗꯤ ꯆꯪꯉꯝꯅꯤ ꯇꯥꯏꯔꯦ ꯇꯧꯋꯦ ꯑ ꯑꯗꯨ ꯍ ꯀꯣꯊꯣꯛꯒ ꯁꯦꯡ ꯑꯣꯏ ꯑꯣꯏꯅ ꯁꯦꯡꯗꯗꯤ ꯐꯠꯇꯦꯅ ꯄꯨ ꯈꯣꯇꯣꯛ ꯈꯣꯇꯣꯛ ꯁꯦꯡꯗꯣꯛꯇꯣꯏꯅꯦ ꯌꯦꯡꯕ ꯎꯝ ꯑꯗꯨꯒꯤ ꯇꯜ ꯍꯥꯏꯕꯦ ꯀ ꯌꯥꯕ
ꯇꯔ꯭ꯔ
ꯁꯤꯅ ꯔꯣꯏꯕ꯭ꯔꯥ
ꯁꯤꯅ ꯑꯔꯣꯏꯕ ꯃꯥꯜꯂꯦ ꯃꯉꯥ ꯍꯥꯏꯔꯒ ꯁꯣꯏꯝꯗꯧ ꯃꯥꯜꯂꯦ ꯑꯩꯗꯤ ꯅꯍꯥꯟ ꯏꯃꯥꯟꯕꯤꯅ ꯋꯥꯔꯤ ꯀ ꯇꯧꯗꯣ ꯑꯗꯨ ꯊꯝꯖꯜꯂꯣ ꯊꯝꯖꯜꯂꯣꯅ ꯊꯖꯜꯂꯕꯀꯣ ꯁꯤꯗ ꯋꯥꯔꯤ ꯁꯥꯟꯅꯔꯁꯦꯅ
ꯎꯝ
ꯑꯗꯨꯒ ꯀꯣꯟꯅꯗ꯭ꯔꯤꯅꯦ ꯍꯥꯏꯕ
ꯎꯝ ꯎꯝ
ꯊꯥꯡꯃꯟꯒꯤꯗꯅ
ꯎꯝ ꯎꯝ ꯀꯔꯝ ꯀꯔꯝ ꯄꯥꯜꯂꯤꯒꯦ ꯅꯨꯡꯉꯥꯏꯕ꯭ꯔꯣ
ꯀꯨꯟꯊ꯭ꯔꯥ ꯄꯥꯔꯁꯦꯟ ꯁꯨꯔꯝꯗꯧ ꯃꯥꯟꯗꯤꯌꯦ ꯄꯠ ꯍꯥꯏꯔꯛꯎ
ꯀꯩ ꯑꯩꯅ ꯋꯥ ꯉꯥꯡꯕꯁꯨ ꯍꯥꯏꯖꯦ
ꯑꯥ
ꯋꯥ ꯉꯥꯡꯕꯁꯦ ꯁꯨꯃꯥꯏ ꯇꯧꯔꯒ ꯑꯗꯨꯝ ꯐꯣꯟ ꯇꯧꯔꯛ ꯇꯣꯏꯔꯕ ꯀꯟꯊ꯭ꯔꯥ ꯁꯨꯨꯅꯕ
ꯑꯥ ꯍꯥꯏꯗꯤ ꯑꯈꯣꯏꯅ ꯃꯤꯅꯤꯠꯇꯣ ꯕꯥꯔꯣ ꯁꯥꯅꯩꯁꯦ ꯁꯤꯗ ꯉꯥꯡꯕ ꯇꯣꯇꯦꯜꯗꯣ
ꯑꯁ ꯑꯗꯨꯗꯤ ꯑꯩ ꯈꯞꯇ ꯌꯥꯔꯣꯏꯅꯦ
ꯍꯣꯏ ꯈꯞꯄ ꯅꯠꯇꯦ ꯈꯔ ꯌꯥꯝꯅ ꯉꯥꯡꯗ ꯌꯥꯔꯣꯏꯗ
ꯑꯣꯀꯦ ꯍꯥꯏꯗꯤ ꯍꯣꯏ ꯌꯥꯝ ꯉꯥꯡꯗ ꯌꯥꯔꯣꯏ ꯍꯥꯏꯗꯤ ꯋꯥꯔꯗꯀꯤ ꯃꯇꯨꯡ ꯍꯥꯏꯗꯤ ꯋꯥꯍꯩ ꯋꯥꯍꯩꯒꯤ ꯃꯇꯨꯡ ꯃꯇꯨꯡꯏꯟꯅ ꯇꯧꯔꯛꯀꯗꯣꯏꯅꯦꯕ ꯅꯠꯇ꯭ꯔꯥ ꯑꯣ
ꯊꯥꯔꯇꯤ ꯄꯥꯔꯁꯦꯟ ꯁꯨꯗ꯭ꯔꯗꯤ ꯌꯥꯔꯣꯏꯕ
ꯑꯗꯨ ꯁꯨꯃꯥꯏꯅ ꯁꯨꯃꯥꯏꯅ ꯍꯦꯛ ꯉꯥꯡꯉꯛꯄꯗꯅꯦ ꯀꯩ ꯉꯥꯡꯒꯗꯧꯅꯣ ꯈꯪꯗꯦꯕ ꯍꯥꯏꯗꯤ ꯍꯥꯟꯅꯗꯩꯁꯨ ꯉꯥꯡ ꯊꯣꯛꯇꯕꯅꯤꯅ
ꯑꯗꯨꯅꯦ ꯍꯥꯏꯁꯦ ꯑꯈꯣꯏ ꯑꯈꯣꯏ ꯅꯅꯥꯎꯁꯨ ꯇꯧꯒꯦꯌꯦ ꯑꯩꯅ ꯃꯥꯥꯏꯅ ꯄꯩꯁꯥ ꯇꯥꯟꯕꯩꯅꯤꯅ ꯋꯥꯗꯣ ꯉꯥꯡꯍꯜꯂꯣꯌꯦ ꯑꯩꯅ ꯄꯩꯁꯥ ꯇꯥꯟꯕꯒ ꯂꯥꯏꯔꯤ ꯅꯨꯡꯇꯤꯒꯤ ꯋꯥꯔꯤ ꯁꯥꯟꯅꯕꯗꯐꯥꯎꯕ ꯋꯥ ꯉꯥꯡꯗ꯭ꯔꯕ ꯃꯤ ꯑꯗꯨꯗ ꯀꯩꯅꯣ ꯉꯥꯡꯅꯗꯣꯏꯁꯤꯕꯣ ꯑꯗꯨꯒ ꯅꯪꯒꯁꯨ ꯁꯥꯟꯅꯗꯣꯏꯕ ꯑꯩꯒ ꯁꯥꯟꯅꯕꯗꯨꯕꯨ ꯉꯥꯡꯗꯕ ꯃꯤꯁꯤꯅ ꯅꯪꯉꯣꯟꯗꯗꯤ ꯉꯥꯡꯉꯛꯑꯅꯤ ꯍꯥꯏꯕ
ꯑꯗꯨꯅꯦ ꯍꯧꯖꯤꯛ ꯑꯩ ꯁꯨꯃꯥꯏꯅ ꯋꯥ ꯉꯥꯡꯕ ꯉꯥꯡꯗꯦ ꯑꯗꯨꯒ ꯎ ꯍꯣꯏ ꯃꯦꯁꯦꯖꯇꯕꯨꯗꯤ ꯈꯔꯗꯤ ꯏꯀꯣ ꯑꯗꯣꯏꯁꯨ ꯉꯥꯡꯅꯤꯡꯗ꯭ꯔꯀꯥꯟꯗ ꯉꯥꯡꯗꯦ ꯃꯣꯏꯅ ꯉꯁꯤꯗ ꯃꯣꯏ ꯉꯥꯡꯅꯤꯡꯗꯕ ꯃꯇꯝ ꯑꯣꯏ ꯍꯥꯏꯕ
ꯑꯗꯨꯅꯦ ꯑꯩ ꯐꯥꯎꯕ ꯋꯥꯏ ꯍꯥꯏꯕ
ꯍꯣꯏ ꯍꯥꯏꯗꯤ ꯑꯗꯣ ꯋꯥꯔꯤꯁꯦ ꯅꯍꯥꯟꯁꯦ ꯂꯤꯅꯤꯡꯉꯤꯉꯥꯏ ꯃꯇꯝꯗꯗꯤ ꯌꯥꯝ ꯂꯩꯕꯅꯦꯕ ꯉꯁꯤ ꯁꯤꯗꯤ ꯑꯃꯨꯨꯛ ꯂꯤꯅꯤꯡꯗꯦ ꯀꯔꯤ ꯋꯥꯔꯤ ꯂꯩꯇꯕꯅꯣ ꯂꯩ ꯇꯦ ꯍꯥꯏꯕ ꯉꯁꯤ
ꯑꯩꯁꯨ ꯍꯧꯖꯤꯛꯀꯥꯟꯗꯤ ꯌꯥꯝ ꯇꯧꯋꯦ ꯑꯗꯨꯃꯥꯏꯅ ꯍꯥꯏꯗꯤ ꯁꯥꯟꯅꯅꯤꯡꯗ꯭ꯔꯗꯤ ꯁꯨꯡꯁꯥ ꯁꯥꯟꯅ ꯗꯕꯗꯣ ꯁꯥꯟꯅꯅꯤꯡꯗꯕꯗꯣ
ꯑꯁ ꯅꯍꯥꯟ ꯑꯩꯅ ꯋꯥ ꯉꯥꯡꯅꯤꯡꯕ ꯃꯇꯝꯗꯗꯤ ꯀꯅꯥꯝ ꯀꯩ ꯃꯇꯝꯗꯅꯣ ꯑꯗꯨꯗꯣ ꯑꯩꯅ ꯐꯣꯟ ꯇꯧꯅꯤꯡꯕ ꯃꯇꯝ ꯌꯥꯝ ꯑꯣꯏꯕꯅꯤꯅꯦ ꯑꯗꯨ ꯀꯅꯥꯝ ꯄꯥꯏꯈꯠꯇꯕ ꯃꯇꯝ ꯑꯃ ꯑꯗꯨꯗ ꯑꯁ ꯑꯩ ꯁꯥꯟꯅꯅꯤꯡꯕꯁꯤꯗꯤ ꯈꯪꯕ꯭ꯔꯥ ꯑꯗꯣ ꯍꯧꯖꯤꯛꯇꯤ ꯑꯃꯨꯛ ꯁꯥꯟꯅꯤꯡꯉꯦ ꯍꯣꯏ ꯋꯥꯔꯤꯗꯣ ꯂꯩꯇꯕꯗꯣ ꯑꯣꯏꯌꯦꯕ
ꯍꯣꯏ ꯍꯣꯏ ꯍꯣꯏ ꯑꯗꯨꯅꯦ ꯍꯥꯏꯁꯦ ꯑꯩꯅ ꯗꯥꯏꯅꯥ ꯁꯨ ꯃꯃꯥꯒ ꯃꯦꯁꯦꯖ ꯊꯥꯅꯕꯁꯦ ꯍꯥꯟꯅꯗꯤ ꯋꯥꯔꯤꯗꯨ ꯂꯩꯕꯅꯤꯅ ꯇꯣ ꯇꯣ ꯇꯣ ꯊꯥꯅꯩꯗꯅ ꯑꯩ ꯍꯧꯖꯤꯛꯀꯥꯟ ꯗꯤ ꯋꯥꯔꯤꯁꯨ ꯂꯩꯇ꯭ꯔꯦ ꯑꯗꯩ ꯂꯩꯇꯕꯗꯁꯨ ꯅꯠꯇꯅ ꯌꯥꯝꯅ ꯋꯥꯔꯤꯁꯦ ꯉꯥꯡꯅꯤꯡꯗꯕ ꯑꯗꯩ ꯋꯥꯔꯤ ꯃꯤ ꯑꯣꯟꯖꯟꯅꯅꯤꯡ ꯗꯒꯨꯝ ꯃꯇꯥꯡ ꯑꯣꯏꯕꯗꯣ ꯑꯗꯨꯗꯨ ꯑꯩꯁꯦ ꯃꯉꯣꯟꯗꯁꯨ ꯍꯟꯕ ꯈꯣꯠꯄ ꯇꯧꯕꯁꯦ ꯀꯌꯥ ꯐꯖꯅ ꯍꯟꯗ꯭ꯔꯦꯕ ꯑꯗꯨꯗꯨꯒ ꯃꯥꯅ ꯀꯩꯅꯣ ꯋꯥꯔꯤꯅ ꯁꯥꯟꯅꯕꯅ ꯃꯔꯣꯟ ꯑꯝ ꯅꯨꯡꯉꯥꯏꯇ꯭ꯔꯤꯕ ꯇꯧꯔꯛꯑꯦ
ꯑꯗꯨꯗꯤ ꯍꯧꯖꯤꯀꯥꯟ ꯗꯥꯏꯅꯥꯁꯦ ꯋꯥ ꯉꯥꯡꯅꯤꯡꯗꯦ ꯐꯣꯟꯁꯤ ꯇꯧ ꯔꯛꯇ꯭ꯔꯦꯕ ꯅꯍꯥꯟ ꯅꯨꯃꯤꯠ ꯅꯤꯅꯤ ꯍꯨꯝꯅꯤ ꯑꯩꯈꯣꯏ ꯃꯥꯁꯨ ꯋꯥꯔꯤ ꯁꯥꯟꯅꯗ꯭ꯔꯦ ꯑꯗꯩ ꯗꯩꯅꯥꯁꯨ ꯁꯥꯟꯅꯗ꯭ꯔꯦ ꯑꯗꯨꯒ ꯋꯥꯉꯥꯡꯕ ꯌꯥꯝ ꯇꯜꯂꯦ ꯍꯧꯖꯤꯛꯀꯥꯟ ꯃꯤꯉꯣꯟ ꯅꯗꯣꯏ ꯇꯜꯂꯦꯌꯦ ꯅꯪꯁꯨ
ꯑꯧ ꯑꯧ ꯃꯥꯥꯏꯁꯨ ꯍꯧꯔꯕꯅꯦ ꯍꯧꯖꯤꯛꯀꯥꯟ ꯈꯔ ꯈꯔ ꯑꯩ ꯃꯤ ꯑꯣꯟꯖꯟꯅꯕ ꯌꯥꯝ ꯇꯜꯂꯤꯒ ꯇꯧꯒ꯭ꯔꯕꯅꯤ ꯑꯗꯩ ꯉꯔꯥꯡꯁꯨ ꯑꯩꯅ ꯁꯨꯃꯥꯏꯅ ꯋꯥꯔꯤ ꯁꯥꯟꯅ ꯑꯁ ꯀꯩꯔꯤꯕꯨ ꯁꯥꯗꯣꯏꯅꯣ ꯂꯥꯏꯔꯤꯛꯇꯒꯤ ꯑꯣꯏꯅ ꯄꯥꯊꯣꯛꯑꯒꯦ ꯒꯤ ꯃꯥ ꯍꯥꯏꯅꯦ ꯃꯥꯅ ꯍꯥꯏꯔꯛꯏꯕ ꯈꯪꯕ꯭ꯔꯥ ꯑꯗꯨꯗꯣ ꯑꯩꯅ ꯀꯔꯤ ꯅꯪ ꯁ꯭ꯋꯥꯏꯗ ꯃꯤ ꯋꯥ ꯉꯥꯡꯅꯔꯒ ꯃꯇꯝ ꯃꯥꯡꯍꯟꯕꯗꯤ ꯌꯥꯔꯒ ꯄꯩꯁꯥ ꯇꯥꯟꯖꯦ ꯍꯥꯏꯔ ꯀꯥꯟꯗꯅ ꯋꯥꯔꯤ ꯁꯥꯟꯅꯁꯤꯗꯤ ꯌꯥ ꯋꯥꯔꯤ ꯁꯥꯟꯅꯁꯤ ꯌꯥꯔꯣꯏꯗꯣꯏꯁꯤ ꯀꯩꯒꯤꯅꯣ ꯌꯥꯔꯣꯏ ꯌꯥꯔꯣꯏꯅ ꯍꯥꯏꯕ
ꯍꯥꯟꯅ ꯐꯤꯡꯒꯜꯂꯤ ꯍꯥꯏꯕ ꯑꯗꯨ ꯅꯨꯄꯤꯗꯨ ꯄꯨꯔꯥ
ꯑꯧ ꯃꯥ ꯍꯥꯏ ꯅꯨꯡꯉꯥꯏꯔꯦ ꯑꯩꯗꯤ ꯕꯨꯕꯣꯛꯁꯨ ꯌꯥꯎꯔꯦ ꯏꯃꯥ ꯂꯧꯔꯦ ꯂꯣꯏ ꯍꯟꯖꯤꯜꯂꯦ ꯑꯗꯨ ꯇꯧ ꯗꯣꯔꯤ
ꯍꯥꯏꯗꯤ ꯊꯕꯛꯀꯤ ꯊꯨꯕꯒꯤꯁꯨ ꯂꯧꯋꯦꯅ
ꯑꯗꯨꯅ ꯍꯥꯏꯁꯤ ꯑꯗꯨꯅ ꯍꯥꯏꯁꯤ ꯒꯥꯔꯤꯁꯨ ꯄꯥꯏ ꯄꯥꯏꯒꯩ ꯊꯧꯏꯤ ꯅꯍꯥꯟ ꯅꯣꯏꯗ ꯉꯥꯔꯥꯡꯂꯥ ꯅꯍꯥꯟꯂꯥ ꯅꯍꯥꯟꯂ ꯑꯩꯁꯦ ꯅꯣꯏꯗ ꯆꯠꯂꯦꯕ ꯁꯟꯗꯦꯗ ꯅꯣꯡꯃꯥꯏꯖꯤꯡꯗ ꯅꯣꯏꯗ ꯆꯠꯂꯦꯕ ꯀꯣꯟꯒꯗꯨ ꯇꯥꯏꯕ
ꯎꯨꯝ
ꯑꯗꯨꯒꯅꯦ ꯍꯦꯛ ꯌꯧꯕꯒꯅꯦ ꯅꯣꯏ ꯃꯥꯁꯨ ꯅꯣꯏ ꯀꯩꯅꯣꯁꯨ ꯗꯥꯏꯅꯥꯖꯨ ꯑꯩꯗꯣ ꯒꯥꯔꯤ ꯊꯧꯔꯛꯇꯦꯅꯅꯦ ꯍꯦꯛꯇꯅꯦ ꯀꯣ ꯀꯂꯣ ꯀꯂꯣ ꯉꯥꯡꯖꯤꯜꯂꯛꯑꯦꯕꯀꯣ ꯑꯩꯁꯦ ꯒꯥꯔꯤ ꯊꯧꯔꯛꯄꯒꯤ ꯍꯥꯏꯗꯤ ꯃꯇꯦꯛ ꯑꯃꯥ ꯊꯧꯔꯛꯑꯒ ꯒꯥꯔꯤꯗꯨ ꯌꯥꯝ ꯆꯤꯟꯕꯒꯤ ꯑꯩꯁꯦ ꯊꯧꯔꯛꯇ꯭ꯔꯕ ꯈꯨꯠꯀꯁꯦ ꯂ‌ꯣꯏ ꯁꯤꯊꯔꯕ ꯎꯝ ꯂ‌ꯣꯏ ꯁꯤꯗꯔꯕ ꯑꯗꯨꯗꯨꯒꯤ ꯀꯣꯛꯁ‌ꯦ ꯉꯥꯎꯔ ꯂꯥꯛꯏꯀꯥꯟ ꯃꯣꯏꯕꯥꯅꯤꯅꯨ ꯕꯦꯕꯥꯕꯕꯥ ꯉꯥꯡꯁꯤꯜ ꯂꯥꯛꯏ ꯀꯣꯛ ꯉꯥꯎꯕꯁꯤꯗꯤ
ꯎꯝ ꯑꯗꯨꯅꯦ ꯇꯧꯋ‌ꯦ ꯑꯁ ꯍꯧ ꯀꯩꯅ‌ꯣ ꯇꯧꯋ‌ꯦ ꯑ ꯉꯥꯡꯕꯗ ꯅꯠꯇꯅ ꯑꯕꯨꯡꯉ‌ꯣ ꯁꯤꯁꯨ ꯗ‌ꯣ ꯍꯥꯏꯌꯦꯕ ꯇꯜꯂꯦ ꯃꯣꯏ ꯉꯥꯡꯃꯟꯕꯁꯤꯗ ꯍꯥꯏꯗꯤ ꯃꯐꯝ ꯋ‌ꯣꯋꯣꯛꯀꯤ ꯇꯧꯕꯗꯣ ꯉꯥꯡꯐꯝ ꯄꯤꯗꯕꯗꯣ ꯃꯇꯝ ꯑꯗꯨꯃꯥꯏ ꯇꯧꯏꯒ ꯇꯧꯋ‌ꯦ ꯍꯥꯏꯕ ꯕ ꯉꯔꯥꯡꯁꯨ ꯐꯣꯟ ꯇꯧꯔꯨꯕꯅꯦꯕ ꯌꯥꯗ‌ꯦ ꯍꯥꯏꯕ ꯉꯔꯥꯡ ꯑꯩꯈꯣꯏ ꯃꯥꯁꯦ ꯃꯤ ꯑꯃ ꯁꯤꯌꯦꯅ ꯍꯥꯏꯌꯦꯕ ꯇꯣꯛꯂꯒ ꯈꯪꯗꯦ ꯑꯗꯨꯏ ꯃꯥꯗꯣ ꯑꯍꯤꯡꯗ ꯐꯣꯟ ꯇꯧꯔꯛꯑꯝꯃꯦꯕ ꯑꯩꯁꯨ ꯀꯩꯗꯧ ꯈꯜꯂꯤ ꯈꯜꯂꯤ ꯑꯍꯤꯡ ꯇꯧꯔꯛꯏꯁꯦ ꯀꯩꯒꯤ ꯑꯣꯏꯖꯠꯅꯣ ꯑꯗꯨꯒ ꯃꯥ ꯃꯊꯋꯥꯏ ꯅꯨꯡꯉꯥꯏ ꯍꯥꯏꯗꯤ ꯃꯤꯗ‌ꯣ ꯁꯨꯝ ꯎꯝ ꯇꯝꯕ ꯉꯝꯗꯦꯅ ꯂꯧꯈꯤꯕꯅꯤꯅ ꯃꯥꯗ‌ꯣ ꯊꯋꯥꯏꯅꯨꯡꯉꯥꯏꯇ‌ꯦ ꯈ‌ꯣꯠꯇ‌ꯦ ꯑꯩꯅ ꯅ‌ꯣꯡꯉꯥꯜꯂ ꯐꯣꯟ ꯇꯧꯕꯅꯦꯕ ꯑꯕꯨꯡꯉꯣꯗ ꯑꯕꯨꯡꯉ‌ꯣ ꯁꯨꯃꯥꯏꯅ ꯃꯥꯃꯥ ꯗ‌ꯣ ꯅꯨꯡꯉꯥ ꯇ‌ꯦꯁꯨ ꯍꯥꯏ ꯍꯧꯖꯤꯛ ꯀꯩꯝ ꯇꯧꯗ꯭ꯔꯕ ꯑꯕꯨꯡꯉꯣ ꯇꯞꯅ ꯍꯥꯏꯌꯦꯕ ꯇꯧꯗ꯭ꯔꯕ ꯃꯥꯜꯂꯦ ꯑꯗꯨꯏ ꯇꯥꯍꯧꯗꯔꯦ ꯇꯨꯝꯃ‌ꯦ ꯈꯣꯠꯂꯦ ꯍꯥꯏ ꯕ‌ꯦꯅꯥꯎ ꯐꯣꯟ ꯇꯧꯅ ꯀꯩꯗꯧꯔꯒ‌ꯦ ꯗꯣ ꯁꯤꯔꯦ ꯀꯩꯗꯧ ꯍꯥꯏꯕꯅꯣ ꯀꯩꯗꯧꯔꯥꯒ‌ꯦꯗꯣ ꯅꯪ ꯅꯊꯧ ꯂꯩꯇꯕꯔ‌ꯣ ꯍꯥꯏꯅ ꯇꯧꯔꯛꯏ ꯈ‌ꯣꯟꯗ‌ꯣ ꯌꯥꯝꯅ ꯍꯥꯎꯇ ꯇꯧꯔ‌ꯦ ꯍꯥꯏꯕ ꯈꯠꯅꯕꯁ‌ꯦ ꯆꯝꯄ ꯍꯧꯔꯛꯑꯦ ꯍꯥꯏ ꯍꯧꯔꯛꯑꯦꯕ ꯑꯩꯗꯤ ꯍꯧꯕ ꯃꯤꯗꯗꯤ ꯁꯧꯅꯤꯡꯉꯩꯁꯨ ꯀꯩꯁꯨ ꯈꯨꯟꯗꯅ‌ꯦ
ꯑꯗꯅ‌ꯦ
ꯑꯗꯨꯒ ꯃꯥꯅ ꯊꯝꯒꯅꯤ ꯋꯥꯉꯥꯡ ꯌꯥꯗꯦ ꯋꯥꯉꯥꯡ ꯌꯥꯗꯦꯅ